ꯍꯜꯂꯣ
ꯇꯥꯕ꯭ꯔꯣ ꯕꯥꯏ ꯌꯨꯝ ꯌꯧꯔꯕ꯭ꯔꯣ
ꯑꯣ ꯌꯨꯝ ꯌꯧꯔꯦ ꯊꯕꯛ ꯂꯣꯏꯔꯒ
ꯎꯝ ꯅꯊꯟꯗ ꯆꯠꯄ꯭ꯔꯣ
ꯅꯠꯇꯦ ꯑꯩ ꯕꯣꯏ ꯐ꯭ꯔꯦꯟ ꯉꯥꯛꯑꯦ ꯑꯩ ꯑꯗꯨꯝ ꯃꯥꯅ ꯊꯤꯟꯕꯤꯕꯅꯦ ꯏꯄꯨꯔꯣꯏꯕꯒꯨꯝꯕꯅꯤꯗ ꯏꯋꯥꯒꯨꯝꯕꯅꯤꯗ ꯕꫭꯏ ꯐ꯭ꯔꯦꯟ ꯅꯠꯇꯔꯦꯍꯦ
ꯎꯝ ꯑꯉꯥꯡ ꯃꯆꯥꯒꯤ ꯇꯥꯏꯞꯇ ꯑꯣꯏ ꯔꯤꯔꯤꯕ ꯕꫭꯏꯐꯔꯦꯟ ꯍꯥꯏꯕꯗꯤ
ꯃꯆꯥ
ꯎꯝ
ꯀꯔꯤꯅꯣ ꯃꯆꯥꯗꯤ
ꯑꯉꯥꯡ ꯃꯆꯥꯒ ꯃꯥꯟꯅꯩ ꯍꯥꯏꯕꯅꯤꯗ ꯕꯣꯏ ꯐ꯭ꯔꯦꯟ ꯍꯥꯏꯕꯗꯤ
ꯎꯝ ꯑꯩ ꯅꯨꯄꯥ ꯍꯥꯏꯒꯗꯕꯀꯣ ꯑꯩ ꯅꯨꯄꯥꯅ ꯑꯩ ꯅꯨꯄꯥꯅ ꯂꯧꯕ ꯂꯥꯛꯄꯅꯦ ꯀꯩ ꯇꯧꯔꯤꯒꯦ
ꯑ ꯍꯧꯒꯠꯂ ꯂꯩꯌ‌ꯦ
ꯆꯥꯛ ꯊ‌ꯣꯡꯉꯨꯔ‌ꯣꯗꯅ
ꯎꯝ ꯊ‌ꯣꯡꯉꯅꯤ
ꯅꯪꯅ ꯊꯣꯡꯗꯣꯏꯔꯥ
ꯎꯝ ꯏꯅꯝꯃꯅ ꯊꯣꯡꯒꯗꯕ ꯃꯥꯜꯂꯦ
ꯅꯪꯅ ꯊꯣꯡꯕꯁꯨ ꯌꯥꯏꯗꯅ ꯅꯨꯡꯇꯤ ꯉꯁꯥꯏ ꯑꯗꯨꯝ ꯇꯨꯃꯤꯟ ꯐꯃꯨꯡꯗ ꯑꯗꯨꯝ ꯂꯩꯔꯒ ꯅꯠꯇ꯭ꯔꯣ
ꯎꯡ ꯉꯁꯤꯒꯤꯁꯦ ꯄꯣꯔꯇꯨꯒꯥꯜꯒ ꯏꯁꯄꯦꯟ ꯁꯅꯥꯅꫠ
ꯉꯁꯤꯁꯦ ꯑꯩ ꯇꯨꯝꯅꯤꯡꯕꯅꯗꯤ ꯁꯤꯔꯦꯕꯀꯣ
ꯇꯨꯝꯕ꯭ꯔꯣ ꯇꯨꯝꯕ꯭ꯔꯣ ꯇꯨꯝꯕꯔꯣ ꯃꯪ ꯐꯔ‌ꯣ ꯀꯣ
ꯅꯠꯇ‌ꯦ ꯍꯧꯖꯤꯛ ꯌꯥꯝ ꯆꯣꯛꯊꯛꯑꯦꯕ ꯌꯥꯝꯅ ꯑꯦꯛꯖꯣꯁ ꯑꯣꯏꯌꯦꯕ ꯑꯩ ꯍꯛꯆꯥꯡꯁꯦ
ꯎꯝ
ꯑꯁꯦꯡꯕꯅꯦ ꯍꯛꯆꯥꯡ ꯅꯨꯡꯉꯥꯏꯇꯦ ꯀꯞꯅꯤꯡꯕ ꯐꯥꯎꯔꯕꯅ‌ꯦ
ꯅ‌ꯣꯏꯒꯤ ꯈꯨꯟꯗ‌ꯣ
ꯏꯁꯤꯡ ꯁꯥꯕꯅ ꯇꯧꯋꯤꯀꯣ ꯉꯁꯤ ꯉꯁꯤ ꯇꯧꯑꯣ
ꯅꯍꯥꯟꯅ ꯇꯧꯒꯗꯕꯅꯦ ꯑꯗꯨꯗꯣ ꯇꯧꯗꯔꯁꯨ ꯌꯥꯔꯦ ꯍꯧꯖꯤꯛ
ꯍꯧꯖꯤꯛ ꯇꯧꯒꯗꯕꯅꯤ ꯍꯥꯞꯇ꯭ꯔꯤ ꯐꯥꯎ ꯇꯧꯏ
ꯎꯝ
ꯋꯥꯏꯠ ꯀꯂꯔ ꯊꯣꯛꯇ꯭ꯔꯣ ꯐꯥꯎꯕꯀꯣ ꯋꯥꯏ ꯋ‌ꯦ ꯔꯦꯠ ꯀꯒꯌ‌ꯦꯜꯂꯣ ꯊꯣꯛ ꯊ‌ꯣꯛ ꯐꯥꯎ ꯑꯗꯣ ꯕ꯭ꯂꯦꯛ ꯀꯂꯔ ꯂꯩꯕꯗꯣ ꯑꯗꯣ ꯏꯗꯣ ꯐꯠꯇꯕ ꯂꯩꯔꯝꯕꯒꯤꯅꯦꯕ ꯏꯁꯤꯡ ꯁꯥꯕꯅ ꯎ ꯊꯨꯝꯒ ꯍꯥꯞꯄꯒ ꯀ‌ꯣ ꯇꯧꯔꯒ‌ꯦ ꯎꯝ ꯊꯨꯝꯁꯨ ꯍꯥꯞꯕꯣ ꯊꯨꯝꯅꯦ ꯈ꯭ꯋꯥꯏꯗꯒꯤ ꯄꯋꯥꯔ ꯂꯩꯕꯁꯦ
ꯑꯣ ꯑꯣ
ꯏꯁꯤꯡ ꯁꯥꯕꯒ ꯊꯨꯝ ꯍꯥꯞꯄꯣ
ꯑꯆꯥ ꯆꯥ
ꯑꯗ‌ꯣ ꯀꯩ ꯌꯦꯟꯁꯥꯡ ꯊꯨꯡꯗꯣꯏꯅꯣ ꯅꯠꯇꯦ ꯏꯁꯤꯡ ꯁꯣꯛꯂꯤ ꯆꯥꯛ ꯊꯣꯡꯅꯤꯉꯥꯏ ꯀꯩꯅꯣꯝ ꯀꯩꯅꯣꯝ ꯆꯥꯝꯅꯤꯡꯉꯥꯏ
ꯀꯩ ꯌꯦꯟꯁꯥꯡ ꯊꯣꯡꯁꯤꯔꯥ
ꯎꯝ ꯏꯁꯤꯡ ꯀꯜꯂꯤꯌꯦ ꯌꯥꯝ ꯋꯥꯏꯌ‌ꯦ ꯕꯛꯀꯦꯠ ꯗ ꯏꯁꯤꯡ ꯀꯠꯂꯤꯌꯦ ꯌꯥꯝ ꯋꯥꯏꯌ‌ꯦ
ꯅꯅꯥꯎ ꯅꯨꯄꯤꯒ ꯅꯕꯥꯟꯅꯤ ꯈꯛꯇ ꯂꯩꯕ꯭ꯔꯣ
ꯏꯅꯥꯎꯅꯨꯄꯤꯁꯨ ꯃꯃꯥꯟꯅꯕꯤ ꯈꯣꯏꯒ ꯁꯥꯟꯅꯔꯤ ꯊꯟꯗꯅ‌ꯦ
ꯎꯝ ꯊꯣꯡꯔ‌ꯣ ꯊꯣꯡꯔ‌ꯣ ꯊꯣꯡꯔꯒ ꯆꯥꯔꯒ ꯗ꯭ꯔꯦꯁ ꯇꯧꯔꯒ ꯄꯣꯔꯇꯨꯒꯜꯒꯤ ꯃꯦꯁ ꯌꯦꯡꯑꯣ
ꯌꯦꯡꯕ ꯉꯝꯒꯗ꯭ꯔꯑꯩ ꯈꯪꯗꯦꯅꯦ
ꯎꯝ ꯑꯩꯗꯤ ꯌꯦꯡꯅꯤꯅꯦ ꯉꯁꯤ ꯉꯁꯤꯒꯤꯁꯤ ꯗꯨ ꯑꯣꯔ ꯗꯥꯏꯅꯦꯕ
ꯇꯥꯗꯕ꯭ꯔꯥ ꯈꯪꯗꯦ
ꯍꯣꯏ ꯐꯃꯨꯡꯗ ꯑꯗꯨꯝ ꯕꯦꯁ ꯇꯧꯔꯒ ꯌꯦꯡꯕ ꯌꯥꯏ
ꯑꯗꯣ ꯇꯨꯝꯅꯤꯡꯕꯅ ꯍꯥꯜꯂꯦ ꯥ
ꯑꯗꯣ ꯇꯨꯝꯅꯤꯡꯉꯗꯤ ꯇꯨꯝꯔꯣꯕ ꯀꯣ
ꯎꯝ ꯑꯁꯦꯡꯕ ꯑꯩ ꯌꯥꯝ ꯋꯥꯏꯑꯦꯀꯣ ꯉꯁꯤꯁꯦ ꯑꯁꯦꯡꯕ
ꯔꯣꯅꯥꯜꯗꯣꯁꯦ ꯉꯁꯤ ꯔꯣꯅꯥꯜꯗꯣꯒꯤꯁꯦ ꯉꯁꯤꯅ ꯂꯥꯁ ꯃꯦꯟ ꯑꯣꯏꯒꯦꯔꯥ ꯈꯪꯗꯕ ꯑꯗꯨꯒꯤ ꯀꯣ ꯅꯨꯡꯁꯤꯌꯦꯕ
ꯅꯪ ꯔꯣꯅꯥꯜꯗꯣꯒꯤ ꯐꯦꯟ ꯔꯥ
ꯍꯣꯏ ꯎꯝ
ꯑꯆꯝꯕ ꯐꯦꯟꯔꯥ ꯅꯠꯇ꯭ꯔꯒ ꯗꯤꯗꯤꯀꯦꯇꯠ ꯐꯦꯟ ꯑꯣꯏꯕ꯭ꯔꯥ
ꯗꯤꯗꯤꯀꯦꯗꯦ ꯇꯧꯗꯦꯗ ꯗꯤꯗꯤꯀꯦꯗꯦ ꯖꯤꯖꯁꯄꯨ ꯈꯛꯇ ꯗꯤꯗꯤꯀꯦꯠ ꯇꯧꯋꯦ ꯑꯩ ꯇꯩꯗꯗꯦ ꯇꯧꯗꯦ ꯑꯗꯨꯝ ꯍꯥꯏꯕꯗꯤ ꯐꯨꯠꯕꯣꯜꯒꯤꯀꯣ ꯐꯦꯟ ꯍꯥꯏꯕ ꯂꯩꯗꯅ ꯑꯗꯣ ꯑꯗꯨꯒꯤ ꯈꯛꯇꯅꯦꯕ ꯁꯅꯕ ꯃꯥꯅ ꯐꯖꯩꯒꯨꯝꯕ ꯍꯥꯏꯕꯀꯣ ꯗꯨ ꯑꯣꯔ ꯗꯥꯏꯗꯤ ꯑꯩ ꯇꯧꯗ꯭ꯔꯦꯕ
ꯑꯠꯁꯥ ꯑꯠꯁꯥ ꯑꯇꯩ ꯃꯌꯥꯝ ꯂꯩꯌꯦ ꯑꯩꯗꯤ ꯑꯩ ꯈꯪꯅꯕ ꯏꯃꯥꯟꯅꯕꯁꯤꯡꯀꯣ
ꯎꯝ
ꯌꯥꯝꯅ ꯁꯣꯛꯄ ꯌꯥꯝꯅ ꯃꯤꯒꯤ ꯋꯥꯁꯨ ꯂꯧꯗꯕꯀꯣ ꯃꯣꯏꯅ ꯃꯣꯏꯅ ꯑꯗꯨꯝ ꯆꯨꯝꯃꯦꯅ ꯈꯟꯕ
ꯎꯝ
ꯑꯩꯈꯣꯏ ꯈꯨꯟꯗꯨꯒꯤ ꯑꯃ ꯂꯩꯌꯦ ꯃꯆꯤꯟ ꯈꯨꯀꯟ ꯑꯃ
ꯎꯝ ꯄꯤꯇ꯭ꯔꯨꯗꯣ
ꯑ ꯄꯤꯛꯇ꯭ꯔꯨ ꯑꯣꯏꯌꯦ ꯇ꯭ꯔꯨꯁꯨ ꯑꯣꯏꯕ
ꯇ꯭ꯔꯨ ꯅꯨꯄꯥꯗꯣ ꯎꯝ ꯃꯁꯛ ꯈꯨꯊꯤꯗꯨꯒ
ꯃꯁꯛ ꯈꯨꯊꯤꯗꯨꯒ
ꯖꯣꯁꯦꯞ ꯃꯥꯂꯦꯅꯦ
ꯑꯩ ꯂꯣꯏꯔꯦꯍꯦ ꯊꯕꯛ ꯆꯤꯜꯂꯤꯉꯩꯗ ꯍꯟꯅꯨꯕꯤ ꯁꯤꯕꯕꯨ ꯑꯁꯤꯕ ꯁꯤꯗꯣꯛꯄ ꯑꯗꯨꯃꯥꯏ ꯇꯧꯋꯦ ꯍꯧꯖꯤꯛꯁꯦ ꯊꯕꯛ ꯆꯤꯟꯒ꯭ꯔꯀꯥꯟꯗꯀꯣ
ꯑꯃꯨꯀ ꯒꯔꯤ ꯇꯧꯔꯦ ꯅꯣꯏꯒꯤ ꯈꯨꯠꯇꯣ ꯅꯥꯕ꯭ꯔꯣ
ꯅꯥꯗꯦ
ꯏꯁꯤꯡ ꯁꯣꯛꯕ ꯀꯥꯟꯗ ꯅꯥꯔꯝꯒꯅꯤ ꯑꯁ ꯉꯁꯤꯗꯤ ꯅꯃꯗ ꯄꯩꯁꯥ ꯂꯧꯔꯒ ꯀꯔꯤꯔꯥ ꯑꯆꯥꯄꯣꯠ ꯂꯧꯔꯒꯦ ꯕꯣꯔꯣꯗ ꯆꯥꯔꯒ ꯌꯥꯏꯅꯤꯡꯉꯥ
ꯋꯥꯔꯤꯗꯤ ꯑꯩ ꯊꯥꯔꯛꯑꯒꯦ ꯑꯩ ꯊꯥꯔꯛꯑꯒꯦ ꯀꯌꯥ ꯊꯥꯔꯛꯑꫭꯒꯦ
ꯇ꯭ꯋꯦꯟꯇꯤꯊꯥ꯭ꯔꯇꯤ ꯊꯥꯔꯛꯑꯣ
ꯅꯪꯒꯤ ꯑꯆꯥꯄꯣꯠꯇꯣ ꯂꯧꯔꯁꯨ ꯐꯣꯇꯣꯒꯨꯝꯕ ꯁꯤꯅꯦ ꯁꯤꯅꯦꯒꯍꯥꯛ ꯁꯨ ꯊꯥꯔꯛꯇꯕꯗꯣ ꯇꯜꯂꯦꯗ ꯑꯩ
ꯑꯩ ꯑꯥ ꯕꯤꯗꯤꯑꯣ ꯀꯣꯜ ꯇꯧꯕꯁꯦ ꯍ
ꯎꯝ ꯌꯥꯔꯦ ꯍꯪꯉꯦ ꯍꯪ ꯍꯪꯉꫭ ꯍꯪꯉꯨꯔꯣ ꯅꯪ ꯅꯇꯩ ꯅꯇꯥꯏꯃꯗ ꯑꯩ ꯇꯜꯂꯦ ꯑꯩꯅ ꯄꯤꯔꯒ ꯑꯩꯅ ꯑꯃꯨꯛ
ꯊꯋꯥꯏ ꯅꯨꯡꯉꯥꯏꯇꯅ ꯇꯨꯝꯕꯗꯣ ꯑꯩ ꯑꯣꯏꯅꯤꯡꯗ꯭ꯔꯦꯕ ꯅꯪ ꯇꯧꯅꯤꯡꯕ ꯍꯪꯅꯤꯡꯕꯗ ꯍꯪꯉꫭ ꯒ ꯅꯪꯒꯤ ꯑꯄꯥꯝꯕꯗꯨ ꯂꯧꯔꯒ ꯆꯥꯎ ꯑꯁꯦꯡꯕꯅꯦ ꯑꯩꯅ ꯑꯃꯨꯛ ꯄꯤꯕ ꯑꯩ ꯑꯩꯉꯣꯟꯗ ꯑꯃꯨꯛ ꯎꯠ ꯎꯠꯍꯟꯅꯤꯡꯗꯕ ꯅꯍꯥꯟꯁꯨ ꯃꯪꯒꯟ ꯂꯧꯕꯅꯦ
ꯂꯧꯗꯕꯤꯗ ꯂꯥꯛꯑꯒ ꯃꯪꯒꯟ ꯊꯥꯔꯛ ꯑꯗꯨꯗꯤ ꯊꯥꯔꯛꯑꯣ ꯍꯥꯏꯔꯒ ꯁꯨ ꯊꯥꯔꯛꯇꯦ
ꯈ꯭ꯔꯞ
ꯇꯨꯗꯤ ꯑꯩꯅ ꯑꯩꯒꯤ ꯃꯥꯡꯖꯕ ꯅꯠꯇ꯭ꯔꯣ ꯑꯩꯒꯤ ꯄꯩꯁꯥꯁꯨ ꯃꯥꯡꯕ ꯑꯩꯒꯤ ꯊꯃꯣꯏꯁꯨ ꯀꯥꯏꯕ
ꯇꯜꯂꯦ
ꯏꯕꯥꯟꯅꯤꯕꯨ ꯈꯪꯅꯕ꯭ꯔꯣꯅꯦ
ꯈꯪꯅꯒꯦꯔꯥ ꯈꯪꯅꯔꯣꯏꯔ ꯈꯪ ꯑꯗꯨꯃꯥꯏꯅ ꯇꯧꯋꯦ ꯍꯥꯏꯕꯅꯤ
ꯅꯪ ꯋꯥ ꯌꯥꯝ ꯉꯥꯡꯉꯦ ꯑꯩꯕꯣ
ꯆꯥꯛꯁꯨ ꯂꯥꯝꯃꯦ ꯑꯗꯨꯒ
ꯆꯠꯂꯣ ꯌꯦꯟ ꯀꯤꯂꫭ ꯀꯤꯂꯣ ꯃꯈꯥꯏꯒꯨꯝꯕ ꯂꯧꯔꯒ ꯆꯥꯔꯣ
ꯆꯥꯗꯤ ꯆꯥꯅꯤꯡꯉꯕꯅꯦ ꯑꯗꯣ
ꯕꯤꯖꯤꯅꯦꯁ ꯗꯦꯗ ꯍꯌꯦꯡ ꯑꯃꯨꯛꯀ ꯄꯩꯁꯥ ꯐꯪꯅꯤꯕ ꯅꯪꯒꯤ-
ꯂꯤꯁꯤꯡ ꯑꯅꯤꯒꯨꯝꯕ ꯐꯪꯉꯥꯗꯤꯀꯣ ꯅꯨꯡꯉꯥꯏꯅꯤꯍꯦ ꯎꯝ꯫
ꯑꯁ ꯍꯌꯦꯡ ꯇ꯭ꯋꯁꯗꯦꯀꯣ ꯋꯤꯟꯅ꯭ꯁꯗꯦꯗ ꯑꯩꯒꯤ ꯁꯥꯔꯇꯤꯐꯤꯀꯦꯠꯁꯨ ꯐꯪꯒꯅꯤ
ꯑꯣ ꯍꯩ ꯍꯌꯦꯡꯁꯦ ꯑꯗꯣ ꯍꯧꯖꯤꯛꯁꯨ ꯆꯦꯛ ꯇꯧꯋꯣ ꯆꯪꯕ ꯌꯥꯕ꯭ꯔꯅ
ꯌꯥꯗꯧ ꯃꯥꯟꯗꯦ
ꯑꯩꯒꯤꯗꯣ ꯗꯦꯇꯨ ꯗꯦꯖꯇ ꯌꯥꯕꯅꯦꯕꯀꯣ ꯑꯗꯨꯒꯤ ꯍꯥ
ꯅꯪꯒꯤꯗꯨꯗꯤ ꯅꯪꯒꯤ ꯑꯦꯁꯥꯏꯟꯃꯦꯟꯗꯣ ꯌꯥꯝꯅ ꯇꯧꯕꯒꯤꯅꯦꯕ ꯇꯔꯥ ꯍꯦꯜꯂꯒ ꯇꯧꯋꯦꯕ ꯑꯩ ꯈꯪꯉꯦꯕ
ꯑꯣ ꯑꯥꯎ ꯄꯩꯁꯥꯕꯨ ꯇꯥꯟ ꯍꯤꯡꯉꯗꯤ ꯁꯨꯃꯥꯏꯅꯗꯤ ꯇꯧꯒꯗꯕꯅꯤ ꯀꯩꯅꯣ
ꯅꯪꯒꯤꯗꯣ ꯑꯩꯒꯤꯁꯨ ꯇꯔꯥ ꯍꯦꯜꯂꯗꯤ ꯑꯃꯨꯛꯀ ꯇꯧꯒꯅꯤꯕ
ꯎꯝ ꯍꯨꯝ
ꯑꯩ ꯈꯪꯉꯤꯕ ꯑꯦꯄ꯭ꯂꯤꯀꯦꯁꯟꯗꯣ ꯅꯪ ꯑꯩꯈꯣꯏꯒꯤ ꯑꯦꯁꯥꯏꯟꯃꯦꯟꯗꯣ ꯌꯥꯝꯅ ꯇꯧꯋꯣꯅ ꯍꯥꯏꯌꯦꯕ
ꯑꯗꯣ ꯇꯧꯔꯣꯗꯅꯥ ꯍꯧꯅꯕ ꯇꯧꯔꯣꯗꯅ
ꯎꯝ ꯇꯧꯔꯕꯅꯤ ꯇꯧꯔꯕꯅꯤ ꯌꯦ ꯌꯦ
ꯋꯥꯊꯤ ꯋꯥꯔꯦꯝ ꯉꯥꯡꯒꯅꯨ
ꯑꯁ ꯑ ꯑꯗꯨꯗꯤ ꯅꯦꯛꯁ ꯗꯦ ꯑꯗꯨꯗꯤ ꯗꯦꯠ ꯇꯦꯟꯗ ꯉꯁꯤ ꯗꯦꯠ ꯀꯌꯥꯔ ꯐꯥꯏꯕꯔ ꯐꯣꯔꯔ ꯍꯥꯏ ꯗꯦꯠ ꯁꯤꯛꯁꯔ ꯗꯦꯠ ꯁꯤꯛꯁ ꯁꯚꯦꯟ ꯑꯩꯠ ꯅꯥꯏꯟ ꯇꯦꯟꯗ ꯑꯩ ꯑꯃꯨꯛ ꯀꯣꯆꯤꯡ ꯆꯠꯊꯔꯅꯤ ꯑꯩꯒꯤ ꯇꯦꯟꯗꯦꯁ
ꯑꯣꯍꯣ ꯍꯧꯒꯗꯣꯏꯔꯣ
ꯎꯝ ꯇꯦꯟ ꯗꯦꯁꯀꯤ ꯀꫭꯆꯤꯡ
ꯀꯥꯏꯗ ꯇꯧꯅꯤ ꯍꯥꯏꯒꯦ
ꯑ ꯑꯁꯤ ꯄꯥꯎꯅꯥ ꯕꯖꯥꯔ ꯑꯁꯤ ꯅꯒꯥ ꯃꯄꯥꯜ ꯗ ꯇꯧꯒꯗꯕ ꯃꯥꯜꯂꯦ ꯁꯤ ꯕꯖꯥꯔ ꯕꯖꯥꯔꯁꯤꯗ ꯍꯥꯏ ꯕꯖꯥꯔꯒꯤꯗ ꯃꯥꯜꯂꯦ ꯑꯩ ꯃꯃꯤꯡꯗ ꯀꯥꯎꯈꯤꯕꯀꯣ ꯊꯥꯡꯃꯩ ꯕꯖꯥꯔꯒꯤ ꯃꯃꯤꯡꯗꯣ ꯀꯥꯎꯗꯕ ꯀꯔꯤ ꯍꯥꯏꯕ꯭ꯔꯥ ꯁꯒꯣꯜꯕꯟ ꯍꯥꯏꯕ꯭ꯔꯥ ꯁꯒꯣꯜꯕꯟ ꯍꯥꯏꯕ꯭ꯔꯥ ꯀꯔꯤꯔꯥ ꯁꯒꯣꯜꯕꯟꯗꯣ ꯑꯗꯨꯔꯥ
ꯎꯔꯝꯒꯅꯤ ꯈꯪꯗꯦ ꯑꯩꯁꯨ ꯎꯝ
ꯎꯝ ꯂꯣꯏꯔꯅꯤ ꯂꯣꯏꯔꯅꯤ ꯑꯝꯃ ꯑꯃꯗꯤ ꯂꯣꯏꯔꯅꯤ ꯑꯦꯁꯥꯏꯃꯦꯟ ꯑꯃꯗꯤ ꯂꯣꯏꯔꯅꯤ
ꯑꯣ ꯌꯥꯝ ꯐꯩꯌꯦꯅ ꯑꯗꯨꯗꯤ
ꯗ ꯈꯔ
ꯑꯃꯨꯛ ꯇꯧꯋꫭ ꯑꯗꯨ ꯑꯗꯨ ꯂꯣꯏꯔꯁꯨ ꯑꯃꯨꯛ ꯇꯧꯋꯣ ꯂꯣꯏꯅꯕ
ꯎꯝ ꯎꯝ ꯇꯧꯁꯤ ꯇꯧꯁꯤ
ꯑꯩꯁꯨ ꯊꯣꯡꯉꯗꯣꯏꯅꯤ ꯒꯟ ꯃꯈꯨꯏ ꯆꯥꯒꯦ ꯉꯁꯤꯗꯤ
ꯑꫭ ꯅꯪꯔꯥꯗꯦ
ꯍꯥ
ꯉꯟꯔꯤꯌꯥꯗꯦ
ꯖ ꯐ꯭ꯔ